ꯎꯝ ꯀꯩꯗꯧꯔꯤꯒꯦ
ꯍꯜꯂꯣ ꯀꯩꯁꯨ ꯇꯧꯗꯦ ꯇꯥꯏꯌꯦ ꯀꯥꯗ꯭ꯔꯣ
ꯇꯥꯏ ꯇꯥꯏ
ꯐꯖꯅ ꯇꯥꯔꯕꯣ
ꯑꯥ ꯃꯖꯗ
ꯀꯗꯧꯔꯃꯤꯅꯣ
ꯁꯨꯝ ꯐꯪꯉꯝꯕꯅꯤꯅ ꯀ꯭ꯂꯥꯁꯇ
ꯀ꯭ꯂꯥꯁꯇ ꯍꯥꯏꯕ
ꯎꯝ
ꯑꯩ ꯀꯩ ꯀ ꯀ꯭ꯂꯁ ꯅ
ꯑꯃꯨꯇꯥꯔꯅꯤꯗ
ꯑꯣ
ꯅꯪꯗꯤ ꯀꯩꯗꯧꯔꯝꯃꯤꯕ
ꯁꯨꯝ ꯂꯩꯌꯦ ꯍꯧꯖꯤꯛꯇꯤ ꯆꯥꯛ ꯏꯟꯁꯥꯡ ꯂꯣꯏꯔꯒ
ꯏꯩꯅ ꯊꯣ
ꯥ ꯌꯦꯟ ꯌꯦꯟꯕꯨꯝ ꯊꯣꯡꯉꯦ
ꯎꯝ ꯀꯩꯅꯣ ꯌꯦꯡꯕ ꯉꯗꯦ ꯈꯪꯗꯦꯕ
ꯑꯩꯁ ꯍꯦꯟ ꯀꯣꯟꯅ ꯈꯪꯉꯛꯀꯅꯤ
ꯑꯗ ꯇꯥꯏ
ꯑꯗꯨ ꯇꯥꯏ ꯍꯥꯏꯕ ꯇꯥꯕꯅꯦ ꯌꯦꯟꯕꯝꯅ ꯀꯨꯝꯅꯦ ꯈꯪꯗꯦ ꯑꯩꯁꯨ ꯀꯃꯥꯏꯅ ꯍꯥꯏꯗꯣꯏꯅꯣ
ꯁꯤꯒꯨꯝ ꯃꯔꯨ
ꯆꯒꯨꯝꯅꯗꯦ ꯌꯦꯟꯕꯨꯝ
ꯑ ꯌꯥꯔꯦꯗ ꯈꯪꯅꯍꯥꯏ
ꯆꯤꯡꯅ ꯍꯧꯕꯗꯣ
ꯑ ꯇꯨꯡ ꯆꯥꯏꯅꯦ ꯍꯥꯏꯖꯤ ꯆꯃꯤꯅꯤ ꯍ
ꯃꯅꯥ ꯑꯃ ꯁꯦꯠꯅꯦꯕꯨꯡꯉꯣ
ꯑꯣ ꯃꯖ ꯂꯗ ꯀꯩꯩꯅ ꯍꯧꯖꯤꯛ ꯌꯦꯟꯗꯦꯝ ꯍꯥꯏꯔꯣ
ꯌꯦꯟꯕꯨꯝ ꯌꯦꯟꯗꯦꯝꯗꯤ ꯌꯨꯝ ꯃꯅꯥꯛꯇ ꯌꯦꯟꯕꯨꯝꯅ ꯆꯤꯡꯗ
ꯌꯦꯕꯨꯡꯉꯩ
ꯥꯏꯀꯔꯤꯗ
ꯖꯪꯒꯜꯗꯞ ꯀꯧꯋꯦꯗ
ꯈꯪꯉꯕ꯭ꯔꯣ
ꯑꯥꯎ ꯑꯩꯅ ꯑꯗꯨꯒꯨꯝꯕ ꯆꯥꯗꯣꯏꯅꯤ ꯈꯪꯗ꯭ꯔꯦ
ꯆꯥꯕꯤꯔꯣ ꯈꯪꯅꯕ
ꯆꯂꯣ ꯑꯣ
ꯉꯝꯗ꯭ꯔꯦ
ꯑꯗꯨ ꯅ ꯑꯗꯨꯗꯤ ꯌꯥꯒꯅ ꯑ
ꯀꯩꯊꯦꯜꯗꯒꯤ ꯂꯩꯕ ꯌꯥꯏꯅ ꯀꯩꯅꯣ
ꯑꯁ ꯏꯊꯦ ꯍꯥꯏꯗꯤꯗꯨ ꯆꯥꯍꯗꯅꯤ
ꯌꯥꯔꯦꯗ ꯀꯩꯊꯦꯜꯗꯨꯒ ꯆꯤꯡꯗ ꯂꯩꯕꯗꯨꯒ ꯆꯞ ꯃꯥꯟꯅꯕ
ꯎꯝ ꯀꯩꯗꯤ ꯅꯪꯉꯁꯨꯅꯤꯡꯕꯣ
ꯍꯣꯏ ꯍꯣꯏ ꯄꯤꯔꯛꯀꯦ ꯑꯗꯨꯗꯤ
ꯎꯝ
ꯃꯤ ꯑꯀꯥꯡꯕ ꯆꯥꯗꯦ ꯑꯗꯨꯕꯨ ꯃꯤ ꯑꯀꯥꯡꯕ ꯆꯥꯗꯦ ꯅꯪꯒꯤ ꯑꯀꯥꯡꯕ ꯄꯤꯔꯛꯀꯦ
ꯑꯁ ꯑꯀꯪꯕꯗꯤ ꯄꯥꯝꯗꯦꯍꯦ
ꯑ ꯍꯧꯖꯤꯛ ꯅꯪ ꯍꯥꯏꯕ ꯃꯃꯤꯡꯗꯨꯣ ꯀꯩꯔꯤꯕ
ꯌꯦꯕꯨꯝ
ꯑꯣ ꯑꯗꯨꯗꯣ ꯁꯤꯡꯖꯨ ꯍꯥꯎꯗꯥꯏꯅꯦ
ꯍꯥꯎꯕꯅꯦ ꯍꯣꯏ ꯁꯤꯡꯖꯨꯁꯨ
ꯑꯩ ꯈꯪꯉꯤꯕ ꯆꯥꯛꯁꯤ ꯊꯣꯡꯉꯤꯀꯣ
ꯊꯣꯡꯂꯒ ꯂꯣꯏꯔꯦ
ꯑꯗꯨꯗꯤ ꯐ꯭ꯔꯤ ꯑꯣꯏꯔꯦ
ꯏ ꯆꯥꯛ ꯊꯣꯡꯕꯤꯗꯤ ꯍꯟꯖꯥꯡ ꯈꯛꯇ ꯊꯣꯡꯉꯗ꯭ꯔꯣ
ꯑꯣꯏ
ꯑꯩꯅ ꯆꯥꯛ ꯏꯟꯁꯥꯡ ꯂꯣꯏꯔꯦ ꯌꯦꯟꯕꯝ ꯊꯣꯡꯉꯦ ꯍꯥꯏꯔꯦ ꯑꯗꯨꯅ
ꯑꯆꯥ ꯑꯆꯥ ꯌꯥ ꯌꯥꯗꯅꯤ ꯐꯁꯤ
ꯎꯝ ꯅꯣꯡ ꯆꯨꯗ꯭ꯔꯣ
ꯆꯨꯑꯦ
ꯅꯣꯡꯡꯁꯦ ꯑꯦꯐꯣꯏ ꯆꯅ ꯃꯔꯥꯛꯛꯇ ꯆꯥꯏ ꯊꯥꯔꯗꯤ ꯐꯥꯗꯣꯏꯕ
ꯑꯁ ꯀꯔꯤ ꯕꯤꯠꯇ ꯅꯪꯗꯤꯦ
ꯉꯥꯏꯍꯥꯛ ꯆꯨꯒꯅꯤ ꯑꯃꯨꯛ ꯂꯦꯞꯀꯅꯤ ꯉꯥꯏꯍꯥꯛ ꯂꯩꯒ ꯑꯃꯨꯛ ꯆꯨꯔꯛꯀꯅꯤ
ꯍꯣꯏ ꯑꯩꯁꯨ ꯑꯗꯨꯃꯥꯏꯅ ꯇꯧꯕꯅꯦ ꯍꯧꯖꯤꯛ ꯒꯥꯔꯤ ꯊꯧꯔꯛꯄꯗ ꯅꯣꯡꯗꯣ ꯐꯔꯛꯇ ꯅꯪꯉꯕ ꯑꯗꯨꯕꯨ ꯎꯄꯥꯏ ꯂꯩꯁꯦ ꯑꯩꯅ ꯉꯝꯃꯦ
ꯅꯥꯟ ꯄꯨꯡ ꯀꯌꯥꯗ ꯀ꯭ꯂꯥꯁ ꯂꯣꯏꯗꯣꯏꯕ
ꯋꯥꯂꯤꯁ ꯄꯉꯃ ꯍꯦ ꯅꯠꯇꯦ ꯀ꯭ꯂꯥꯁ ꯂꯧꯕꯗꯣ ꯄꯨꯡ ꯑꯃꯅꯦꯕ ꯑꯗꯨꯗ ꯑꯩꯈꯣꯏꯅ ꯂꯣꯏ ꯎꯝ ꯏꯁ ꯑꯇꯔ
ꯑꯩꯈꯣꯏꯅ ꯑꯈꯣꯏꯒꯤ ꯏ ꯑꯩꯣꯏꯅꯁ ꯀꯩ ꯀꯅꯤꯗ ꯔꯣꯖ ꯐꯥꯎ ꯨꯝꯅꯤ ꯄ
ꯑꯩꯁꯨ ꯀꯝꯄ꯭ꯨꯇꯔ ꯀ꯭ꯂꯥꯁ ꯆ ꯂꯧꯥꯎꯅꯤꯡꯉꯦ
ꯄꯥꯂ ꯏꯕꯗ
ꯍꯩꯔꯅꯤ ꯇꯥꯛꯄ ꯍꯩꯗꯕ ꯃꯥꯟꯗꯦ ꯃꯤꯉꯣꯟꯗꯅ
ꯑꯐ ꯑꯩꯩꯅ ꯅꯝꯕꯗꯣ ꯑꯗꯨꯝ ꯃꯤ ꯌꯦꯡꯛꯑꯣ ꯑꯗꯨꯗ ꯑꯣꯏꯔ ꯈꯪꯒꯅꯤ ꯅꯅꯁꯨ ꯁꯨꯃꯥꯏꯅ ꯇꯧꯔꯣ ꯁꯨꯃꯥꯏꯅ ꯇꯧꯔꯣ ꯍꯥꯏꯗꯣꯏꯁꯨ
ꯅꯪ ꯅꯝꯕꯗꯣ ꯌꯦꯡꯉꯒ ꯈꯪꯉꯗꯤ ꯐꯥꯗꯣꯏꯕ ꯍꯥꯏꯁꯨ ꯍꯥꯏꯔꯣꯏꯗꯕꯗꯨꯕꯨ
ꯍꯥꯏꯔꯛꯀꯅꯤ ꯍꯥꯏꯔꯛꯀꯅꯤ ꯑꯩꯩꯅ ꯅꯝꯈ꯭ꯔꯗꯤ
ꯍꯝ ꯍꯝ
ꯁ ꯑꯩꯗꯤ ꯀꯝꯄ꯭ꯌꯨꯇꯔꯁꯦ ꯈꯔ ꯎꯄꯤꯠ ꯂꯩꯇꯦ ꯑꯗꯨꯕꯨ
ꯀꯨꯏꯔꯕ ꯅꯪ ꯇꯝꯕ
ꯎꯝ ꯋꯥꯣꯏꯕꯨ ꯁꯤꯂ
ꯐꯔꯦꯗꯅ ꯑꯗꯨꯗꯤ
ꯀꯂꯗꯦ ꯍꯥꯏꯗꯤ
ꯏꯁ ꯇꯃꯗ ꯀꯅꯥꯕꯅꯦ ꯀꯅꯥꯕꯤ ꯇꯃꯅꯤꯗꯅ ꯍꯡꯉꯣ ꯍ ꯀꯅꯥꯔꯛꯀꯅꯤ
ꯑ ꯍꯧꯖꯤ ꯀꯝꯄꯨꯇꯔ ꯄꯥꯥꯎ ꯀꯇꯅꯦ ꯕꯤꯠ ꯂꯩꯖꯩ ꯊꯕꯛ ꯁꯀꯤ ꯊꯕ ꯉꯥꯛꯇ ꯃꯠꯇꯦ ꯑꯁꯤ ꯇꯧꯕꯤꯌꯣ ꯁꯤ ꯖꯦꯔꯣꯛꯁ ꯇꯧꯊꯣꯛꯄꯤꯌꯣ ꯑꯥ ꯑꯗꯨ ꯇꯧꯕꯤꯌꯣ ꯣ ꯑ ꯑꯗꯦ ꯂꯅꯦꯦ ꯐ꯭ꯔꯤ ꯁꯪꯗꯦꯕ ꯂꯩꯕ ꯃꯇꯝꯗ
ꯑꯗꯨ ꯐꯠꯇ꯭ꯔꯣ
ꯎꯝ
ꯐ꯭ꯔꯤ ꯂꯩꯥꯛꯕ ꯃꯤꯁꯦ ꯃꯤ ꯎꯁꯤꯠꯄꯤꯗꯕ ꯅ ꯃꯤ ꯎꯁꯤꯠꯄꯤꯗꯕꯅꯤ
ꯎꯝ ꯑꯦꯗꯤ ꯑꯣ ꯎꯆꯦꯁꯦ
ꯅꯉꯣꯟꯗꯗꯤ ꯃꯤ ꯌꯥꯝ ꯑꯣꯠꯁꯤꯠꯂꯝꯃꯅꯤ
ꯑ ꯀꯅꯥꯒ ꯂꯩ ꯌꯦꯅꯅꯦ
ꯑꯩꯈꯣꯏ ꯕꯕꯣꯛꯀ ꯑꯩꯈꯣꯏꯆꯦ ꯃꯆꯥ ꯑꯅꯤꯒ ꯏꯅꯥꯎꯅꯨꯄꯥ ꯑꯃꯒ ꯑꯩꯈꯣꯏ ꯑꯅꯤ ꯃꯉꯥ
ꯑꯩꯒ ꯑꯣꯏꯔꯗꯤ ꯃꯤꯇꯔꯨꯛ
ꯅꯪꯒ ꯌꯥꯎꯔꯗꯤ ꯃꯤ ꯇꯔꯨꯛ
ꯌꯥꯎꯔꯦ ꯍꯥꯏꯅ ꯈꯜꯂꯣ ꯑꯗꯨꯗꯤ
ꯈꯟꯕꯈꯛ ꯅꯠꯇ꯭ꯔꯦ ꯌꯥꯎꯈ꯭ꯔꯕꯅꯦ
ꯑ ꯍꯥꯏꯔꯤꯅꯦ ꯌꯥꯎꯋ ꯌꯥꯎꯔꯦ ꯌꯥꯔꯅꯤ
ꯃꯤ ꯀ꯭ꯌꯥꯅꯣ ꯅꯣꯏ ꯇꯝꯃꯤꯗꯣ
ꯑꯁ ꯈꯪꯅꯤꯒ ꯃꯤ ꯑꯩꯒꯤ ꯑꯩꯒꯤ ꯕꯦꯁ ꯃꯁꯥꯛ ꯄꯥꯎ
ꯍꯥꯏꯕꯗꯤ ꯑꯩꯗꯤ ꯑꯩ ꯍꯥꯟꯅ ꯍꯥꯟꯅ ꯂꯥꯛꯑꯒꯀꯣ ꯇꯧꯕꯅꯤꯅ ꯌꯥꯗꯦ ꯑꯗꯨ ꯃꯤꯗ ꯃꯤ ꯃꯁꯤꯡ ꯈꯪꯉꯦꯕ ꯑꯩꯗꯤ
ꯊꯟꯗꯔ ꯉꯟꯅ ꯂꯥꯛꯑꯒ ꯇꯝꯃꯤꯁꯦ
ꯑ ꯑꯩꯈꯣꯏ ꯃꯤꯕꯤꯁꯦ ꯇꯔꯥ ꯇꯔꯥ ꯇꯔꯥ ꯑꯣꯏꯖꯕ ꯕꯦꯁ ꯕꯦꯁꯀꯤ ꯑꯣꯏ ꯑꯗꯨꯗ ꯑꯩꯈꯣꯏ ꯕꯦꯁꯇꯨꯗꯤ ꯏꯊꯟ ꯇꯧꯋꯦ ꯍꯥꯏꯕꯗꯤ ꯑꯩꯗꯤ ꯐꯔꯛ ꯇꯥꯕꯀꯣ ꯃꯣꯣꯔꯜꯗ ꯍꯧꯖꯤꯛꯁꯨ ꯃꯣꯔꯅꯤꯡ ꯑꯣꯏ ꯑꯗꯨꯕꯨ ꯂꯩꯗꯅ ꯄꯔꯛ ꯆꯥꯕ ꯑꯗꯨꯒꯤ ꯑꯩꯅ ꯈꯔ ꯊꯦꯡꯊꯔꯒ ꯂꯧꯕ ꯇꯨꯁꯟ ꯆꯄꯗꯨ ꯌꯥꯗꯕ
ꯅꯣꯏ ꯅꯆꯥꯅꯨꯄꯥ ꯅꯆꯥꯅꯨꯄꯤ ꯂꯩꯔꯤꯗꯤ ꯇꯨꯏꯁꯟ ꯊꯝꯅꯤꯡꯕ ꯑꯩꯉꯣꯟꯗ ꯊꯔꯥꯎꯕ
ꯆꯍꯤ ꯇꯔꯥꯃꯨꯛ ꯆꯍꯤ ꯇꯔꯥꯃ ꯃꯇꯨꯡꯗ ꯐꯥꯔꯛꯀ
ꯑꯁꯂꯖ ꯍꯅ ꯄꯥꯏ
ꯄꯥꯏꯈꯤꯔꯣꯏ ꯄꯥꯀꯗꯣꯏꯅꯣ ꯀꯩꯝꯇ ꯋꯥꯡꯅꯨ ꯍꯧꯖꯤꯛꯄꯨꯗꯤ ꯂꯩꯇ꯭ꯔꯤꯗꯅ ꯊꯤꯕ ꯍꯧꯔꯅꯤ ꯃꯄꯥ ꯂꯩꯇ꯭ꯔꯗꯤ ꯃꯆꯥ ꯂꯩꯕ ꯌꯥꯗꯦꯗꯅ
ꯑꯩ ꯂꯩꯔꯤꯁꯤꯗꯤ
ꯇ ꯑꯣꯏꯔꯗꯤ ꯊꯤꯜꯂꯛꯇ꯭ꯔꯁꯨ ꯑꯗꯨꯝ ꯑꯗꯨꯝ ꯇꯝꯕ ꯌꯥꯔꯦ ꯑꯗꯨꯅ ꯍꯌꯦꯡ ꯋꯥꯏ
ꯇꯝꯕꯤꯔꯣꯔꯤ ꯀꯩꯅꯩꯅꯣ
ꯍꯦꯛ ꯄꯣꯒ ꯍꯣꯕꯒ ꯀꯩ ꯋꯥ
ꯀꯥꯏ ꯆ ꯆ ꯂꯩꯒ
ꯃ ꯁꯤꯗꯤꯤ ꯀꯦꯝ ꯆꯂꯣꯏ ꯍꯣꯔꯦꯟ ꯅꯨꯡꯊꯤꯤꯟ ꯄꯨꯡ ꯑꯅꯤ ꯃꯈꯥꯏ ꯑꯗꯨꯒꯨꯝꯕꯗꯗꯤ ꯀ꯭ꯂꯥꯁ ꯆꯠꯀꯅꯤ ꯐꯆꯔꯤ ꯐꯥꯎꯗꯤ ꯂꯩꯒꯅꯤ
ꯌꯥꯝꯉꯔ ꯀꯃꯤꯗꯤ
ꯅꯨꯡꯉꯥꯏꯕꯅꯦ
ꯎꯝ ꯎꯉ
ꯑꯗꯨꯨꯅ ꯄꯨꯡ ꯑꯅꯤ ꯃꯈꯥꯏꯗꯒꯤ ꯄꯨꯡ ꯃꯉꯥ ꯃꯈꯥꯏ
ꯎꯁ
ꯄꯨꯡ ꯑꯍꯨꯝ ꯅꯧꯕꯅꯦ
ꯀꯔꯤ ꯀ꯭ꯂꯥꯁꯅꯣ
ꯐꯤ ꯇꯝꯃꯦꯕ ꯇꯦꯂꯔꯤꯡꯅꯤ ꯀꯦꯂꯔꯤꯡ
ꯐꯔꯦ ꯍꯌꯦꯡꯋꯥꯏ ꯑꯩꯈꯣꯏ ꯏꯆꯥꯒꯤ ꯐꯤꯔꯣꯟꯜ ꯇꯨꯅꯕ ꯂꯩꯗꯅꯕ ꯐꯔꯦ
ꯍꯣꯏ ꯗꯥꯏꯕꯗꯣ ꯄꯩꯁꯥ ꯇꯥꯝꯃꯨ
ꯎꯝ ꯃꯕꯥꯔ ꯔꯦ ꯀ ꯐꯤꯇꯕꯨꯔ ꯌꯥꯔ ꯊꯂꯣ ꯈꯨꯂꯣꯅꯤ
ꯃꯥꯅꯦ ꯀꯝꯄ꯭ꯌꯨꯇꯔ ꯄꯥꯏꯕ
ꯎꯝ ꯐꯗ꯭ꯔꯣ ꯑꯗꯨ ꯑꯗꯨꯗ ꯍꯤꯁꯥꯞ ꯄꯩꯁꯥ ꯐꯁꯥ ꯊꯤꯕ ꯍꯩꯗ꯭ꯔꯁꯨ ꯑꯩ ꯇꯧꯕꯤꯔꯗꯣꯏꯔ
ꯍꯣꯏ ꯍꯣꯏ ꯍꯣꯏ
ꯁꯨꯝꯗ꯭ꯔꯣ
ꯆꯨꯝꯃꯦ ꯌꯥꯝ ꯆꯨꯝꯃꯦ
ꯌꯦꯉ
ꯆꯥꯛꯗꯤ ꯆꯥꯗ꯭ꯔꯤꯀꯣ
ꯑ ꯆ
ꯅꯪ ꯂꯩꯐꯝꯒ ꯂꯥꯛꯄ꯭ꯔꯥ ꯍꯧꯖꯤꯛ ꯅꯪ ꯀ꯭ꯂꯥꯁ ꯆꯠꯂꯤꯗꯣ ꯇꯥꯗꯣ
ꯇꯥꯕ꯭ꯔꯣ
ꯇꯥꯏꯌꯦ ꯇꯥꯗ꯭ꯔꯣ ꯇꯥꯕ꯭ꯔꯣ ꯍꯜꯂꯣ ꯇꯥꯕꯣ ꯇꯥꯗ꯭ꯔꯣ ꯅ ꯇꯥꯕ꯭ꯔꯣ